ꯇꯥꯕ꯭ꯔꯣ
ꯍꯜꯂꯣ
ꯇꯥꯔꯦ ꯑꯣ ꯍꯜꯂꯣ ꯇꯥꯔꯦ ꯀꯩꯗꯧꯔꯤꯅꯣ ꯀꯩꯗꯧꯔꯤꯒꯦ
ꯑꯧ ꯀꯩꯅꯣ ꯋꯥꯕꯒꯤ ꯇꯨꯝꯔꯤꯌꯦ ꯍꯧꯖꯤꯛꯇꯤ ꯍꯧꯒꯠꯇ ꯉꯥꯏꯔꯤ
ꯀꯔꯤ ꯊꯕꯛ ꯇꯧꯕ꯭ꯔꯣ ꯉꯁꯤꯗꯤ
ꯉꯁꯤꯗꯤ ꯆꯔꯁ ꯆꯠꯂꯦ ꯊꯕꯛ ꯇꯧꯗꯦ
ꯑꯣ ꯉꯁꯤ ꯁꯟꯗꯦꯅꯦ
ꯎꯝ ꯉꯁꯤ ꯁꯟꯗꯦꯅꯦ
ꯑꯩꯈꯣꯏꯅ ꯑꯩꯈꯣꯏꯅ ꯁꯟꯗꯦꯒꯤ ꯃꯤ ꯅꯠꯇꯕ ꯑꯗꯨꯒꯤ ꯀꯥꯎꯕ
ꯑꯣ ꯌꯥꯝ ꯐꯩꯅꯦ
ꯐꯥꯕ꯭ꯔꯥ
ꯎꯝ
ꯐꯥꯗꯤ ꯐꯩꯌꯦ
ꯑꯩ ꯔꯣꯡꯃꯩ ꯅꯠꯇꯦꯀꯣ
ꯍꯣꯏ ꯑꯗꯨ ꯀꯩꯗꯧꯔꯒꯦ
ꯑꯗꯨ ꯑꯩ ꯉꯁꯥꯏꯗꯤ ꯇꯥꯏꯌꯦꯕ ꯎꯝ
ꯀꯔꯤ ꯍꯤꯟꯖꯥꯡ ꯆꯥꯔꯒꯦ ꯉꯁꯤꯗꯤ ꯑꯌꯨꯛꯇ
ꯉꯁꯤꯒꯤ ꯌꯛꯇ ꯀꯣꯕꯤꯒ ꯑꯂꯨ ꯑꯗꯨꯒ ꯀꯣꯁ ꯁꯀ꯭ꯋꯥꯁꯀꯤ ꯍꯧꯖꯤꯛ ꯃꯅꯥꯗꯣ
ꯇꯥꯏꯌꯦꯀꯣ
ꯇꯥꯏꯌꯦ ꯇꯥꯏꯌꯦ ꯇꯥꯕ꯭ꯔꯣ ꯑꯜꯂꯨꯒ ꯀꯣꯕꯤꯗꯣ ꯑꯥ ꯑꯜꯂꯨꯒ ꯀꯣꯕꯤꯗꯨ ꯆꯥꯏ ꯑꯗꯨꯒ ꯀ꯭ꯋꯥꯁꯀꯤ ꯃꯅꯥꯗꯣ
ꯍꯥꯎꯕꯅꯤꯅꯦ ꯏꯁꯀ꯭ꯋꯥꯁꯀꯤ ꯃꯅꯥꯗ
ꯍꯣꯏ ꯍꯥꯎꯋꯦ ꯍꯥꯎꯋꯦ ꯅꯪꯗꯤ ꯅꯪꯗꯤ ꯀꯔꯤ ꯃꯊꯦꯜ ꯆꯥꯒꯦ
ꯑꯝ ꯑꯩꯈꯣꯏꯁꯦ ꯀꯔꯤ ꯌꯦꯟꯖꯥꯡꯔ ꯀꯥꯎ ꯑ ꯑꯂꯨꯅꯦ ꯑꯩꯈꯣꯏꯁꯨ
ꯑꯣ
ꯑꯂꯨ ꯆꯥꯏꯌꯦ
ꯀꯥꯏꯗ ꯂꯩꯕꯅꯣ ꯅꯪ ꯍꯣꯁꯇꯦꯜꯗ ꯂꯩꯕ ꯃꯥꯜꯂꯦꯅꯦꯀꯣ
ꯍꯣꯏ ꯀꯃꯥꯏꯅ ꯈꯪꯕ ꯅꯪꯅꯤ
ꯗ꯭ꯌꯨꯇꯤ ꯂꯣꯏꯈ꯭ꯔꯦ ꯉꯁꯤ ꯗ꯭ꯌꯨꯇꯤ ꯂꯩꯇꯦ
ꯉꯁꯤꯗꯤ ꯑꯝ ꯆꯠꯂꯔꯣꯏ ꯉꯁꯤꯗꯤ ꯁꯟꯗꯦꯅꯤꯅꯀꯣ
ꯑꯣ ꯑꯩꯗꯤ ꯅꯪꯁꯦ ꯄꯥꯛ ꯐ꯭ꯔꯤ ꯑꯣꯏꯗꯕ ꯃꯥꯜꯂꯦꯅꯦ ꯄꯥꯎ ꯐꯥꯎꯅꯕ ꯋꯥꯏꯅꯦ
ꯄꯥꯛ ꯐ꯭ꯔꯤ ꯑꯣꯏꯗꯦ
ꯅꯪꯒꯤ ꯐ꯭ꯔꯦꯟꯁꯤꯡꯁꯨ ꯌꯥꯝ ꯐꯥꯎꯅꯩ ꯅꯣꯏ ꯍꯣꯁꯇꯦꯜꯗ ꯂꯩꯕꯁꯤꯡ
ꯎꯝ ꯍꯧꯖꯤꯛꯁꯨ ꯀꯟꯅ ꯃꯁꯥ ꯃꯁꯥꯒꯤ ꯍꯣꯠꯅꯔꯒ ꯂꯩ
ꯉꯁꯤꯗꯤ ꯑꯗꯨꯝ ꯂꯩꯔꯦ ꯔꯨꯝꯗ ꯀꯣꯏꯊꯣꯛꯇꯦ
ꯑꯗꯨꯝ ꯂꯩꯔꯦ ꯑꯩꯈꯣꯏꯁꯨ ꯉꯁꯥꯏꯗꯤ ꯀꯩꯩꯅꯣ ꯆꯠꯂꯦ ꯆꯔꯁ ꯆꯠꯂꯦ ꯃꯣꯔꯅꯤꯡꯗꯣ ꯊꯕꯛ ꯑꯗꯨꯗꯤ ꯍꯜꯂꯛꯑꯒ
ꯑꯣꯀꯦ ꯑꯣꯀꯦ ꯐꯩꯅꯦ ꯐꯩꯅꯦ ꯆꯔꯁ ꯆꯠꯂꯗꯤ ꯑꯩꯗꯤ ꯆꯠꯇꯕ꯭ꯔꯥ ꯍꯥꯏꯕꯅꯤꯅꯦ
ꯑꯩꯈꯣꯏꯗꯤ ꯑꯁꯦꯡꯕꯗꯤ ꯑꯩꯗꯤ ꯁꯦꯇꯔꯗꯦꯗ ꯆꯥꯔꯁ ꯀꯥꯕꯗꯣ ꯈꯪꯕ꯭ꯔꯥ ꯑꯗꯨꯅꯦ ꯑꯗꯨꯏ ꯏꯃꯥꯟꯅꯕꯤꯁꯤꯡꯅ ꯑꯗꯨ ꯅꯠꯇꯕ ꯑꯃꯨꯛꯀ
ꯑꯣ ꯑꯗꯨꯗꯤ ꯅꯪ ꯑꯣꯛꯁꯥ ꯆꯥꯗꯦ
ꯍꯥꯥ
ꯑꯣꯛꯁꯥ ꯆꯥꯔꯝꯃꯣꯏꯀꯣ
ꯆꯥꯗꯦ ꯍꯣꯏ
ꯑꯩꯖꯨ ꯆꯗꯦ
ꯀꯩꯒꯤ
ꯑꯩꯗꯤ ꯆꯥꯅꯤꯡꯗꯕꯒꯤ ꯆꯥꯗꯕ
ꯃꯣꯏꯗꯤ ꯍꯥꯎꯋꯦ ꯍꯥꯎꯋꯦ ꯍꯥꯏꯅ ꯀꯩꯒꯤ ꯅꯪ ꯆꯥꯗ꯭ꯔꯤꯅꯣ ꯆꯥꯅꯤꯡꯗ꯭ꯔꯤꯅꯣ
ꯑꯩꯗꯤ ꯆꯠꯅꯤꯡꯗꯦ ꯍꯧꯋꯨ ꯍꯥꯎꯇꯦꯗ ꯑꯩꯒꯤꯗꯃꯛꯇꯤ
ꯐꯌꯦꯗ ꯆꯥꯗꯕꯅꯁꯨ ꯅꯠꯇ꯭ꯔꯥ
ꯎꯝ ꯍꯣꯔꯦꯟ ꯅꯨꯡꯗꯥꯡꯗꯤ ꯑꯣꯁꯥ ꯊꯣꯡꯕꯤꯒꯅꯤ ꯑꯗꯣ ꯑꯩꯗꯤ ꯆꯥꯗꯕꯅꯤꯅ ꯌꯦꯔꯨꯝ ꯆꯥꯞ ꯇꯥꯔꯦ
ꯎꯝ ꯑꯗꯨꯅ ꯐꯔꯦ
ꯎꯝ ꯍꯌꯦꯡꯗꯤ ꯗ꯭ꯌꯨꯇꯤ ꯂꯩꯕ꯭ꯔꯣ
ꯍꯌꯦꯡꯁꯦ ꯍꯣꯏ ꯂꯩꯌꯦ ꯀ꯭ꯂꯥꯁ ꯂꯩꯔꯅꯤꯗꯅ ꯀ꯭ꯂꯥꯁ ꯂꯣꯏꯔꯒ ꯃꯃꯥꯡꯗꯤ ꯅꯥꯏꯠꯅ ꯆꯠꯂꯤꯗꯅ ꯍꯟꯗꯛꯅ ꯑꯃꯨꯛꯀ ꯄꯨꯡ ꯑꯅꯤꯗꯒꯤ ꯄꯨꯡ ꯃꯉꯥ ꯇꯔꯨꯛ ꯄꯨꯡ ꯇꯔꯦꯠ ꯐꯥꯎ ꯑꯃꯨꯛ ꯆꯠꯇꯣꯏꯕ ꯏꯚꯤꯅꯤꯡ ꯇꯥꯕ ꯍꯟꯗꯛꯅ
ꯑꯣ ꯑꯗꯨꯒ ꯊꯕꯛ ꯂꯣꯏꯈ꯭ꯔꯦ
ꯎꯝ
ꯑꯗꯨꯗꯤ ꯁꯚꯦꯟ ꯑꯥꯞꯇꯔ ꯁꯚꯦꯟ ꯀꯣꯜ ꯇꯧꯕ ꯌꯥꯔꯦꯅꯦꯀꯣ
ꯍꯣꯏ ꯇꯧꯕ ꯌꯥꯔꯦ
ꯎꯝ ꯔꯤꯄ꯭ꯂꯥꯏꯗꯤ ꯂꯥꯛꯇꯦꯍꯦ ꯅꯪꯁꯨ ꯃꯦꯁꯦꯁ ꯊꯥꯔꯒ
ꯅꯪ ꯊꯥꯕꯤꯕ꯭ꯔꯣꯅꯦ
ꯑꯩꯟ ꯊꯥꯕꯗꯨꯅ ꯅꯨꯃꯤꯠ ꯃꯔꯤꯒꯤ ꯃꯇꯨꯡꯗ ꯄꯤꯒꯅꯤ ꯔꯤꯄ꯭ꯂꯥꯏ
ꯈꯪꯗꯦ ꯑꯩ ꯋꯥꯆꯦꯞꯁꯦ ꯄꯥꯛ ꯆꯪꯗꯕꯅꯦ
ꯑꯣ
ꯑꯗꯣ ꯍꯧꯖꯤꯛꯇ ꯉꯁꯥ ꯏꯃꯥꯟꯅꯕꯤꯈꯣꯏꯗꯤ ꯉꯁꯥꯏꯅꯦ ꯇꯧꯔꯒ ꯂꯩꯕꯗꯣ ꯑꯩꯅ ꯑꯩꯁꯨ ꯍꯧꯖꯤꯛ ꯇꯧꯁꯤꯔꯥ ꯍꯥꯏꯅ
ꯐ꯭ꯔꯥꯁꯠ ꯇꯥꯏꯝ ꯐ꯭ꯔꯥꯁꯠ ꯐ꯭ꯔꯥꯁꯠ ꯋꯥꯔꯤ ꯁꯥꯕꯅꯤꯅꯦ ꯑꯗꯨꯗꯤ
ꯍꯥꯥ
ꯍꯨꯖꯤꯛ ꯅꯍꯧꯕ꯭ꯔꯣ ꯅꯪꯗꯤ
ꯎꯝ ꯉꯁꯤꯒꯤꯗꯤ ꯉꯔꯥꯡꯁꯨ ꯉꯔꯥꯡꯁꯨ ꯑꯩ ꯇꯧꯗꯦ
ꯍꯌꯦꯡ ꯆꯪꯉꯛꯄ ꯅꯨꯃꯤꯠ ꯃꯥꯜꯂꯦꯍꯦ ꯍꯌꯦꯡ ꯃꯟꯗꯦ ꯅꯠꯇ꯭ꯔꯣ ꯍꯌꯦꯡ ꯔꯤꯋꯥꯔꯠ ꯐꯪꯒꯗꯧꯕ ꯃꯥꯜꯂꯦꯕ
ꯍꯌꯦꯡ ꯅꯨꯡꯗꯥꯡ ꯀꯣ
ꯍꯣꯏ ꯌꯥꯔꯤꯃꯈꯩ ꯉꯁꯤ ꯈꯔ ꯇꯧꯔꯦ
ꯐꯩꯌꯦꯅ
ꯅꯣꯏ ꯑ ꯏꯟꯇꯔ ꯑ ꯅꯣꯏ ꯍꯧꯖꯤꯛ ꯀꯩꯅꯣ ꯅ꯭ꯔꯁꯇꯤ ꯗ꯭ꯌꯨꯇꯤ ꯇꯧꯕꯝꯗꯣ ꯏꯟꯇ꯭ꯔꯟꯁꯤꯞ ꯑ ꯄꯤ ꯑꯦꯝ ꯏꯟꯇ꯭ꯔꯟꯁꯤꯞ ꯇꯧꯕ ꯅꯠꯇꯦꯀꯣ ꯄꯦꯠ ꯏꯟꯚꯦꯟꯁꯟ ꯊꯣꯛꯄ ꯇꯧꯒꯅꯨ ꯇꯦꯀꯣ ꯍꯥꯏꯕꯗꯤ
ꯀꯩ ꯍꯥꯕ
ꯅꯪ ꯍꯧꯖꯤꯛ ꯁ꯭ꯇꯥꯏ ꯁ꯭ꯇꯥꯏꯄꯦꯟꯒꯨꯝꯕ ꯐꯪꯕ꯭ꯔꯕ ꯁ꯭ꯇꯥꯏꯄꯦꯟꯒꯨꯝꯕ ꯐꯪꯕ꯭ꯔꯕ ꯅꯪ
ꯇꯥꯕ꯭ꯔꯣ
ꯇꯥꯏꯌꯦ ꯇꯥꯏꯌꯦ ꯁ꯭ꯇꯥꯏꯄꯦꯟꯒꯨꯝꯕ ꯐꯪꯕ꯭ꯔꯥ
ꯐꯪꯗꯦ ꯎꯝ
ꯑꯣ
ꯍꯣꯔꯦꯟꯗꯤ ꯀꯔꯤ ꯇꯧꯔꯅꯦ ꯕꯣꯜ ꯌꯦꯡꯒꯗ꯭ꯔꯣ
ꯉꯁꯥꯏ ꯌꯦꯡꯈ꯭ꯔꯦ ꯄꯣꯜꯗꯤ ꯑꯌꯨꯛꯇ
ꯍꯣꯔꯦꯟ ꯍꯣꯔꯦꯟ ꯐꯣꯔꯦꯟꯗꯤ ꯂꯩꯇꯕ꯭ꯔꯥ
ꯍꯣꯔꯦꯟꯗꯤ ꯈꯪꯗꯦ ꯑꯁ ꯉꯁꯥꯏ ꯔꯣꯅꯥꯜꯗꯣ ꯃꯦꯁꯤ ꯌꯦꯡꯈ꯭ꯔꯦ ꯍꯣꯔꯦꯟ ꯂꯩꯔꯦ ꯁꯤ ꯌꯦꯡꯉꯣꯏ
ꯅꯪꯗꯤ ꯀꯥꯅꯥ ꯁꯄꯣꯠ ꯇꯧꯕ
ꯔꯣꯅꯥꯜꯗꯣ ꯁꯄꯣꯠ ꯇꯧꯕ
ꯐꯩꯌꯦ ꯑꯗꯨꯗꯤ
ꯅꯪꯅꯗꯤ ꯀꯥꯅꯥ
ꯑꯩꯁꯨ ꯔꯣꯅꯥꯜꯗꯣꯅꯦꯗ
ꯑꯣ
ꯑꯗꯣ ꯌꯦꯡꯕꯨꯗꯤ ꯌꯦꯡꯗꯦ ꯑꯃꯐꯥꯎꯗꯤ
ꯍ
ꯁꯦꯀꯦꯟ ꯇꯥꯏꯝ ꯁꯥꯟꯅꯕꯗ ꯄꯣꯔꯇꯨꯒꯜ ꯑꯗꯨ ꯃꯇꯝꯗꯨꯗꯤ ꯉꯥꯏꯍꯥꯛꯅꯤ ꯌꯦꯡꯕꯤꯌꯦ ꯀꯩꯅꯣ ꯃꯉꯥ
ꯎꯝ ꯍꯣꯏ
ꯑꯗꯣ ꯍꯟꯗꯛꯇꯤ ꯀꯩꯅꯣ ꯆꯟꯗꯦ ꯍꯥꯏꯕ ꯄꯥꯎ ꯇꯥꯕꯨꯒꯣ
ꯉꯁꯥꯏ ꯑꯌꯨꯛꯇꯤ ꯆꯟꯗꯦ ꯗ꯭ꯔꯣ ꯇꯥꯔꯦ ꯖꯦꯔꯣ ꯖꯦꯔꯣꯗ
ꯑꯗꯣ ꯑꯃꯨꯛ ꯁꯥꯟꯅꯗꯣꯏꯔꯥ
ꯃꯣꯏ ꯁꯅꯥꯈꯤꯅꯤ ꯑꯃꯨꯛꯀ ꯀ꯭ꯔꯣ ꯀ꯭ꯔꯣꯁꯤꯌꯥꯒ ꯁꯅꯥꯅꯤ
ꯗꯦꯗ ꯀꯌꯥꯗ
ꯊꯤꯠ ꯀꯌꯥꯗꯅꯤ ꯑꯩ ꯈꯪꯗꯦꯅ ꯀꯥꯎꯈꯔ꯭ꯦꯅꯦ ꯅꯣꯏ ꯐꯦꯃꯤꯂꯤꯗꯤ ꯏꯝꯐꯥꯜꯗ ꯑꯗꯨꯝ ꯂꯩꯕ꯭ꯔꯥ ꯅꯠꯇ꯭ꯔꯒ ꯈꯨꯟꯗ ꯂꯩꯕ꯭ꯔꯣ
ꯀꯥꯏꯅꯗ ꯂꯩꯌꯦ ꯏꯝꯐꯥꯜꯗ ꯑꯗꯣꯝ ꯍꯥꯏꯕ ꯌꯥꯗꯦ ꯍꯥꯏꯕ ꯅꯠꯇ꯭ꯔꯥ
ꯏꯝꯐꯥꯜꯗꯤ ꯄꯟꯕ ꯌꯥꯕꯅꯤ ꯂꯩꯈꯥꯏꯗꯤ ꯄꯟꯕ ꯌꯥꯗꯕꯅꯤ
ꯐꯌꯦꯅ ꯑꯗꯨꯗꯤ
ꯍꯣꯏ
ꯑꯗꯨꯗꯤ
ꯑꯁ ꯚꯤꯗꯤꯑꯣ ꯀꯣꯜ ꯇꯧꯕ ꯇꯧꯕ ꯌꯥꯔꯗꯤ ꯅꯨꯡꯉꯥꯏꯅꯤ ꯁꯤ ꯁꯤꯁꯦ
ꯃꯌꯥꯝ ꯈꯪꯅꯔꯅꯤꯅꯦ ꯉꯁꯤ ꯀꯩꯅꯣ ꯇꯧꯕꯗꯒꯤ
ꯅꯨꯄꯤ ꯐꯪꯗꯕ ꯅꯨꯄꯥꯁꯤꯡ ꯉꯥꯎꯔꯦ
ꯅꯪꯁꯨ ꯌꯥꯎꯕ꯭ꯔꯣ
ꯃꯤꯁꯨ ꯌꯥꯎꯕꯒꯨꯝ ꯌꯥꯎꯗꯕꯒꯨꯝ ꯇꯧꯔ ꯂꯩꯕꯅꯦ
ꯑꯦ ꯌꯥꯎꯔꯝꯒꯅꯤ ꯁꯣꯏꯗ꯭ꯔꯦ ꯅꯠꯇ꯭ꯔꯥ
ꯆꯤꯡꯅꯩꯒꯅꯨꯗ ꯌꯥꯎꯗꯦꯗ
ꯑꯦ
ꯆꯤꯡꯅꯕꯒꯤ ꯋꯥ ꯅꯠꯇꯦꯗ ꯅꯪꯅ ꯍꯥꯏꯗꯣꯛꯄꯒꯤ
ꯑꯩ ꯐ꯭ꯔꯦꯟ ꯑꯃ ꯂꯩꯌꯦꯕ ꯃꯥꯅ ꯑꯁ ꯅꯨꯄꯤꯕꯨꯁꯨ ꯈꯥꯏꯕ ꯌꯥꯕ ꯄꯩꯁꯥꯁꯨ ꯐꯪꯕꯒꯥꯥꯏꯅ
ꯅꯪꯒꯤ ꯐ꯭ꯔꯦꯟꯂꯥ ꯑꯗꯣ
ꯍꯣꯏ ꯅꯪ ꯈꯪꯕ꯭ꯔꯥ ꯑꯗꯨ ꯅꯨꯄꯥꯗꯣ ꯅꯪ ꯈꯪꯕ꯭ꯔꯣꯕ ꯑꯗꯨ ꯅꯨꯄꯥꯗꯣ ꯕꯂꯣꯛꯇ ꯏꯕꯗꯣ
ꯈꯪꯕꯨꯗꯤ ꯈꯪꯗꯦ ꯑꯗꯣ ꯑꯗꯨꯃꯥꯏꯅ ꯍꯥꯏꯕꯤꯕꯗꯣ ꯎꯕ
ꯑꯣ ꯑꯩ ꯐ꯭ꯔꯦꯟꯅꯦꯗꯣ
ꯌꯦꯡꯕꯁꯨ ꯉꯝꯃꯦꯗꯥꯏ ꯌꯥꯝꯃꯟꯕꯒꯤ
ꯈꯥꯏꯅꯔꯒ
ꯁꯤꯗꯤ ꯉꯁꯤꯗꯤ ꯗꯤꯖꯤꯉꯣꯟꯗ ꯍꯥꯏꯕꯅꯤꯅꯦ ꯍꯣꯂꯤꯗꯦ ꯊꯥꯔꯣꯏꯅ ꯑꯗꯨ ꯃꯥ ꯌꯥꯗꯦ
ꯍꯥꯥ
ꯉꯁꯤꯗꯤ ꯑꯩꯅ ꯗꯤꯖꯤꯕꯨ ꯍꯥꯏꯕꯅꯦꯕ ꯗꯤꯖꯤ ꯍꯥꯏꯗꯤ ꯈꯪꯉꯤꯀꯣ ꯃꯥꯒꯤ ꯐꯨꯜꯗꯣ ꯁꯣꯠꯇ ꯍꯥꯏꯕꯅꯤ
ꯑꯗꯣ ꯃꯉꯣꯟꯗ ꯑꯩꯅ ꯁꯟꯗꯦ ꯑꯣꯏꯕꯩ ꯍꯣꯂꯤꯗꯦ ꯊꯥꯕꯤꯈꯔꯣ ꯍꯥꯏꯔꯒ ꯎꯝ
ꯕꯔꯦꯛꯐꯥꯁꯀꯨꯝꯕ ꯇꯧꯗ꯭ꯔꯣ ꯅꯣꯏꯗꯤ ꯑꯣꯟꯂꯤ ꯃꯣꯔꯅꯤꯡ ꯂꯟꯁ ꯗꯤꯟꯅꯔ ꯇꯥꯏꯝ ꯗꯤꯟꯅꯔ ꯑꯣꯏꯕꯒꯤ ꯇꯧꯕ
ꯍꯣꯏ ꯕꯔꯦꯛꯐꯥꯁ ꯂꯩꯇꯦ
ꯑꯁ ꯑꯗꯨꯗꯤ ꯋꯥꯒꯅꯤꯌꯦ ꯋꯥꯒꯅꯤ ꯋꯥꯒꯅꯤ
ꯍꯦꯕꯤꯠ ꯆꯨꯔꯥꯏꯗ
ꯌꯥꯝ ꯐꯩꯌꯦ ꯅꯣꯏꯅ ꯇꯧꯔꯤꯁꯦ ꯑꯩ ꯅꯥꯕ ꯌꯦꯡꯕ ꯂꯥꯛꯀꯅꯤꯀꯣ ꯔꯦꯗꯤ ꯂꯩꯔꯝꯃꯣ
ꯍꯣꯏ ꯂꯥꯛꯑꯣ ꯉꯥꯏꯔꯝꯃꯒꯦ
ꯅꯥꯕꯉꯥꯏ
ꯁꯦꯕꯥ ꯁꯦꯕꯥ ꯐꯥꯖꯅ ꯇꯧꯕꯤꯒꯗꯧꯝꯅꯤꯀꯣ
ꯑꯥ ꯑꯗꯨꯅꯦ ꯅꯪ ꯅꯥꯕ ꯉꯥꯏꯗꯣꯏꯅꯦꯕ
ꯇꯨꯝꯃꯦ ꯍꯥꯏꯔꯣ
ꯍꯣꯏ ꯇꯨꯝꯔꯒ ꯍꯧꯖꯤꯛ ꯃꯛ ꯍꯧꯒꯠꯄꯅꯦ ꯍꯧꯖꯤꯛꯇꯤ ꯇꯨꯝꯃꯔꯣꯏꯗ ꯍꯧꯒꯠꯈ꯭ꯔꯥꯅꯤꯅ ꯍꯣꯏ ꯍꯧꯒꯠꯈ꯭ꯔꯦ ꯅꯪꯗꯤ ꯄꯣꯊꯥꯗꯦ ꯉꯁꯤꯗꯤ ꯇꯨꯝꯕ ꯈꯣꯠꯄ ꯇꯧꯗꯦ
ꯉꯁꯥꯏ ꯑꯩꯗꯣ ꯍꯤꯞꯔꯝꯕꯅꯦ ꯑꯗꯣ ꯍꯧꯖꯤꯛꯅ ꯑꯩꯈꯣꯏꯒꯤ ꯀꯦꯁꯕꯨꯛ ꯏꯅꯤꯡꯉꯥꯏ ꯂꯩꯕꯒꯤ ꯏꯕ
ꯍꯥ